ꯇꯥꯌꯦ ꯫ ꯀꯩꯗꯧꯕꯤꯔꯤꯒꯦ ꯐꯣꯟ ꯌꯦꯡ
ꯀꯔꯤ ꯐꯣꯟ ꯌꯦꯡꯉꯤꯕ?
ꯐꯣꯟꯁꯦ ꯌꯦꯡꯕꯗꯅꯦ ꯃꯤꯠꯁꯦ ꯇꯨꯝꯗꯣꯔꯦ - ꯇꯨꯝꯗꯣꯔꯦ ꯑꯗꯨ ꯑꯣꯏꯔꯁꯨ ꯑꯗꯨꯝ ꯌꯦꯡꯉꯦ ꯍꯟꯖꯤꯟ ꯍꯟꯖꯤꯟ- ꯍꯟꯖꯤꯟ -ꯍꯟꯖꯤꯟ ꯌꯦꯡꯉꯦ꯫ ꯍꯧꯖꯤꯛ ꯐꯥꯎꯕ ꯇꯨꯝꯗꯕꯤ ꯂꯩꯔꯤ ꯍꯥꯥꯞ ꯄꯤ ꯑꯃꯨꯛ ꯍꯟꯖꯤꯗ ꯇꯥꯔꯕ? ꯑ ꯑꯩꯒꯤ ꯁꯥꯎꯟꯁꯦ ꯌꯥꯝ ꯄꯤꯛꯑꯦꯕ ꯑꯗꯨꯗꯨꯒꯤꯅꯦ ꯑꯩꯅ ꯇꯧꯔꯤꯁꯦ꯫
ꯑꯗꯣ ꯑꯩꯈꯣꯡ ꯍꯟꯖꯤꯟ - ꯍꯟꯖꯤꯟ ꯇꯥꯏ ꯅꯨꯡꯉꯥꯏꯇꯦ꯫
ꯍꯣꯏ ꯂꯧꯊꯣꯛꯀꯦ ꯑꯗꯣ
ꯎꯝ꯫
ꯀꯩꯅꯣꯒꯤ ꯅꯪꯒꯤ ꯍꯥꯞꯄ ꯀꯥꯟꯗꯗꯤ ꯇꯥꯕ꯭ꯔꯣ ꯑꯗꯨꯁꯨ ꯇꯥꯗꯦ꯫ ꯑꯗꯨꯗꯤ ꯍꯥꯞꯄꯣ ꯀꯩꯅꯣ ꯍꯥꯞꯄ ꯑꯣꯏꯗꯤ? ꯌꯥꯔ ꯄꯤꯁꯇꯣ꯫ ꯑꯩ ꯑꯩꯅ ꯍꯥꯞꯄꯁꯨ ꯑꯗꯨꯝ ꯇꯥꯏꯌꯦꯌꯦ ꯅꯪꯒꯤꯗꯣ ꯍꯥꯞꯄꯤꯈꯩ ꯍꯣꯏ - ꯍꯣꯏ ꯂꯧ ꯀꯩ ꯑꯗꯨꯗꯤ ꯃꯣꯏꯒꯤ ꯁꯥꯥꯎꯟꯖꯦ ꯌꯥꯝ ꯅꯦꯝꯃꯦ ꯍꯥꯏꯕ ꯅꯦꯝꯗ꯭ꯔꫭ
ꯅꯦꯝꯗꯦ ꯑꯩꯗꯤ ꯍꯥꯏꯅ ꯏꯌꯥꯔꯄꯤꯁ ꯍꯥꯞꯄ ꯅꯥꯀꯣꯡꯗꯒ ꯑꫭꯏꯅ ꯍꯥꯞꯄꯗꯤ ꯀꯩꯝ ꯇꯧꯗꯦ ꯑꯗꯣ ꯑꯃꯨꯛ ꯑꯃꯨꯛ ꯌꯥꯝ ꯄꯤꯛꯅ ꯇꯥꯕꯖꯨ ꯌꯥꯎꯋꯦꯕ ꯀꫭ ꯑꯗꫭ ꯏꯌꯥꯔꯄꯤꯁ ꯍꯥꯞꯄꯗꯤ ꯄꯤꯛꯑꯦ ꯑꯗꯨꯒ ꯐꯣꯟꯁꯦ ꯑꯗꯨꯝ ꯁꯨꯃꯥꯏꯅ ꯅꯥꯀꯣꯡ ꯃꯌꯥꯏꯗ ꯍꯥꯞꯄꯗꯤ ꯀꯜꯂꯦ ꯍꯥꯏꯕ ꯅꯪ ꯉꯥꯡꯉꯤꯖꯦ ꯑꯗꯨꯝ
ꯍꯣꯏ ꯍꯣꯏ ꯅꯥꯀꯣꯛ ꯃꯌꯥꯗꯗꯤ ꯈꯟꯕ ꯑꯗꯨ ꯈꯤꯊꯣꯛꯑꯒ ꯂꯩꯈꯠꯀꯦ ꯇꯧꯕꯗꯣ ꯑꯩꯖꯦ ꯃꯨꯜꯗꫭ ꯈꯠꯂꯤꯅꯦꯕ ꯑꯗꯨ ꯑꯣꯏꯔꯀꯥꯟꯗꯁꯨ ꯈꯔ
ꯇꯥꯗꯦ
ꯋꯥ ꯉꯥꯡꯖꯟꯅꯔꯣꯏꯁꯦ
ꯀꯩꯒꯤ
ꯅꯠꯇꯦ ꯋꯥꯗꯣ ꯉꯥꯡꯉꯤꯀꯥꯟꯗ ꯉꯥꯡꯖꯟꯅꯔꯣꯏꯁꯦ ꯍꯥꯏꯕ
ꯑꯩ ꯌꯥꯝ ꯇꯧꯋꯦ ꯅꯪ ꯅꯪ ꯌꯥꯝ ꯇꯧꯋꯦ ꯀꯗ꯭ꯔ ꯃꯥꯗ꯭ꯔ
ꯅꯠꯇꯦ ꯑꯗꯨ ꯉꯪꯃꯤꯟꯅꯕꯗꯣ ꯅꯨꯡꯉꯥꯏꯇꯦꯗꯅ ꯍꯌꯦꯡ ꯂꯧꯐꯝ ꯃꯣꯏꯅ ꯍꯟꯗꯣꯛꯄꯗ ꯑꯩꯈꯣꯏꯅ ꯋꯥꯈꯤꯕꯗꯣ ꯑꯗꯨ ꯅꯨꯡꯉꯥꯏꯔꯣꯏ ꯇꯧꯕꯅꯤꯗ ꯑꯩ ꯉꯥꯏꯍꯥꯛ ꯉꯥꯏꯍꯥꯛ ꯂꯩꯒꯦ ꯑꯗꯨꯒ ꯈꯨꯃꯛꯀꯦ
ꯍꫭꯏ ꯍꯣꯏ ꯈꯨꯃꯥꯛꯑꫭ ꯈꯨꯃꯥꯛꯑꫭ ꯀꯥꯏꯗꯤꯌꯦ
ꯑꯗꯨꯏꯗꯣ ꯌꯥꯝ ꯁꯥꯗ꯭ꯔꯣ
ꯀꯩꯅꯣ ꯌꯥꯝ ꯁꯥꯗ꯭ꯔ ꯍꯥꯏꯗꯤ
ꯍꯧꯖꯤꯛꯁ ꯌꯥꯝ ꯁꯥꯗ꯭ꯔꯣ
ꯁꯥꯗꯦꯍꯦ ꯅꯪꯁꯨ ꯀꯩꯁꯨ
ꯑꯦ ꯑꯗꯣ ꯑꯩꯅ ꯋꯥ ꯉꯥꯡꯉꯤꯁꯦ ꯑꯩꯉꯣꯟꯗꯁꯨ ꯑꯃꯨꯛ ꯍꯜꯂꯒ ꯇꯥꯏꯌꯦ ꯌꯥꯝ ꯄꯤꯛꯅ
ꯑꯦ
ꯑꯥ ꯌꯥꯝ ꯄꯤꯛꯅꯗꯤ ꯇꯥꯕ ꯑꯗꯨꯗꯨꯒ ꯌꯥꯝ ꯍꯧꯅꯗꯤ ꯅꯠꯇꯕ
ꯑꯩꯁꯦ ꯑꯩꯗꯤ ꯌꯥꯝ ꯑꯩꯁꯦ ꯑꯩꯗꯤ ꯌꯥꯝ ꯀꯥꯟ ꯇꯥꯏ ꯏꯊꯟꯇ ꯑꯗꯨꯝ ꯅꯣꯛꯄꯗꯨꯐꯥꯎꯇꯥꯏ ꯇꯥꯅꯤꯡꯗꯕ
ꯍꯣꯏ ꯇꯥꯔꯁꯨ ꯀꯩ ꯇꯧꯋꯦꯒꯦ ꯈꯔ ꯇꯖꯔꯁꯅꯨ ꯈꯜꯂꯦ ꯑꯩꯗꯤ ꯌꯥꯝ ꯄꯤꯛꯑꯦꯕꯗꯣ ꯑꯩꯗꯤ ꯀꯩꯁꯨ ꯀꯥꯏꯗꯦ
ꯑꯥ ꯑꯩꯗꯤ ꯄꯤꯛꯇꯦ
ꯏꯇꯥꯒꯤ ꯈꯣꯟꯖꯦꯜꯗꯨ ꯀꯩꯇꯧꯏ ꯍꯥꯏꯕꯅꯣ ꯃꯔꯨꯞ
ꯑꯩꯒꯤ ꯈꯣꯟꯖꯦꯜ ꯁꯦ ꯌꯥꯝ ꯊꯤꯔꯕ ꯃꯔꯨꯞ ꯇꯥꯕꯗ ꯍꯪꯒꯣꯏ ꯊꯥꯕꯗ ꯏꯊꯟꯇ ꯇꯥꯕꯗ ꯍꯪꯒꯣꯏꯕ ꯑꯃ ꯐꯥꯎꯋꯦ ꯀꯞꯅꯤꯡꯕ ꯑꯃ ꯐꯥꯎꯋꯦ ꯑꯩ
ꯃꯔꯨꯞ ꯑꯩꯅ ꯇꯥꯕꯁꯤꯗꯤ ꯃꯔꯨꯞ ꯃꯔꯨꯞꯀꯤ ꯈꯣꯟꯖꯦꯜꯗ ꯇꯥꯕꯗ ꯌꯥꯝ ꯅꯨꯡꯁꯤ ꯁꯤꯕ ꯑꯃ ꯌꯥꯝ ꯈꯣꯏꯊꯨꯝꯅꯕ ꯑꯃ ꯌꯥꯝ ꯇꯥꯕꯗ ꯅꯨꯡꯉꯥꯏꯕ ꯑꯃ ꯐꯥꯎꯋꯦ ꯃꯔꯨꯞ
ꯑꯁ ꯕꯦꯔꯥꯅꯤꯀꫭ ꯈꯣꯟꯖꯦꯜ ꯊꯤꯕ ꯀꯥꯏꯁꯤꯁꯨ ꯈꯣꯟꯖꯦꯜ ꯊꯤꯕ ꯀꯥꯏꯁꯦ ꯑꯋꯥꯕ ꯑꯃ ꯏꯊꯟꯇ ꯇꯥꯕꯗ ꯁꯤꯅꯤꯡꯕ ꯐꯥꯎꯕꯁꯨ ꯌꯥꯎꯋꯤꯀꯣ
ꯅꯠꯇꯦ ꯀꯔꯤꯒꯨꯝꯕ ꯈꯣꯟꯖꯦꯜꯁꯦ ꯑꯩꯈꯣꯏꯅ ꯐꯖꯔꯝꯕ ꯇꯥꯔꯒꯗꯤ ꯃꯤ ꯁꯩꯁꯣꯏꯔꯝꯃꯣꯏ ꯑꯊꯤꯕ ꯑꯩꯈꯣꯌ ꯂꯩꯕꯒꯤ ꯐꯖꯕ ꯃꯣꯏ ꯂꯩꯔꯤꯕꯅꯤ
ꯂꯣꯌ ꯐꯖꯔꯝꯃꯗꯤ ꯅꯠꯇ꯭ꯔ ꯀꯥ ꯀꯥꯟ ꯇꯥꯗꯣꯔꯤꯦ ꯌꯦ
ꯃꯥꯅꯦ ꯃꯥꯅꯦ ꯂꯣꯏ ꯐꯖꯍꯟꯕ ꯌꯥꯗꯦꯕ ꯈꯤꯇꯡꯁꯨ ꯊꯤꯍꯟꯒꯗꯕꯅꯤ ꯈꯔꯁꯨ ꯐꯖꯍꯟꯒꯗꯕꯅꯤ
ꯃꯥꯅꯤ ꯆꯃꯦ
ꯑꯗꯨꯅꯤ ꯃꯔꯨꯞꯅ ꯊꯣꯡꯕ ꯏꯟꯁꯥꯡꯗꯤ ꯍꯥꯎꯋꯦ ꯑꯩꯅ ꯊꯣꯡꯕ ꯍꯥꯎꯇ꯭ꯔꯒꯁꯨ ꯑꯗꯣ ꯑꯩ ꯊꯣꯡꯕ ꯑꯍꯥꯎꯕ ꯑꯝꯇ ꯄꯤꯖꯒꯅꯤ ꯑꯩꯌꯝ ꯄꯦꯅꯗꯦ ꯑꯩꯌꯥꯝ
ꯑꯩꯅ ꯆꯠꯇ꯭ꯔꯤꯉꯩꯗ ꯃꯔꯨ ꯊꯣꯡꯕ ꯍꯟꯖꯥꯡ ꯑꯍꯥꯎꯕꯗꯣ ꯑꯝꯇ ꯆꯥꯖꯒꯦꯕ ꯑꯩꯁꯨ
ꯑꯩꯅ ꯊꯋꯥꯏ ꯑꯣ ꯑꯩꯅ ꯊꯋꯥꯏ ꯌꯥꯎ ꯅꯤ ꯊꯣꯡꯖꯕꯅꯦ ꯑꯗꯣ ꯇꯤꯌꯗꯦ ꯍꯥꯌꯕꯥ ꯑꯗꯨ
ꯅꯪꯅ ꯅꯪꯅ ꯊꯣꯏ ꯅꯪ ꯑꯩ ꯇꯥꯛꯀꯦꯕ ꯑꯩ ꯇꯥꯛꯀꯦꯕ ꯅꯪ ꯅꯪ ꯍꯩꯅꯤꯕꯀꯣ ꯅꯪꯅ ꯌꯦꯔꯨꯝ ꯊꯣꯡꯕꯗ ꯍꯥꯎꯇꯦ ꯍꯥꯏꯗꯣ ꯑꯩ ꯇꯥꯛꯀꯦꯕ ꯑꯩꯅꯅꯦ ꯐꯖꯅ ꯇꯥꯛꯀꯦꯕꯅ
ꯑꯗꯣ ꯉꯁꯥꯏ ꯑꯌꯨꯛꯁꯨ ꯊꯣꯡꯕꯗꯣ ꯑꯗꯨꯗꯤ ꯈꯔ ꯍꯥꯎꯋꯦ ꯅꯍꯥꯟꯒꯤ ꯑꯗꯨꯃꯥꯏꯃꯛꯇꯤ ꯍꯥꯎꯇꯕ ꯇꯧꯗꯦ
ꯑꯗꯣ ꯅꯪ ꯑꯩ ꯇꯥꯛꯄꯤꯒꯦꯕ ꯅꯪ ꯅꯩ ꯍꯤꯟꯖꯥꯡ ꯊꯣꯡꯕꯗꯨ ꯑꯩꯅꯥ ꯐꯖꯅ ꯀꯟꯅ ꯂꯩꯔ ꯑꯃꯨꯛꯇꯪ ꯇꯥꯛꯄꯅ ꯅꯪ ꯍꯩꯅꯤ ꯍꯥꯏꯕ
ꯍꯣꯏ ꯑꯩꯒꯤ ꯃꯔꯨꯞꯁꯦ ꯁꯤꯅꯁꯨ ꯍꯥꯎꯋ ꯍꯥꯏꯌꯦ ꯉꯁꯥꯏꯕꯨꯗꯤ
ꯑꯩ ꯑꯣ ꯅꯪꯒꯤ ꯃꯔꯨꯞꯅ
ꯑꯥꯎ ꯑꯩꯒꯤ ꯃꯔꯨꯞꯁꯤ
ꯑ
ꯃꯔꯨꯞ ꯑꯗꯨ ꯇꯥꯛꯄꯤꯔꯛꯑꯣ
ꯇꯥꯛꯄꯤꯒ ꯃꯔꯨꯞ
ꯍꯧꯖꯤꯛ ꯍꯧꯖꯤꯛ ꯇꯥꯛꯑꯣ ꯍꯧꯖꯤꯛ ꯇꯥꯛꯑꯣ
ꯑꯗ ꯅꯪꯁꯨ ꯈꯨꯠꯂꯥꯏ ꯌꯥꯎꯗꯔꯤꯉꯩꯗ ꯇꯥꯛꯑꯣ ꯍꯥꯏꯗꯤ ꯀꯩꯅꯣ ꯌꯥꯔꯨꯏ
ꯑꯦ ꯑꯗꯨꯁꯨ ꯍꯥꯏꯗꯤ ꯁꯨꯃꯥꯏꯅ ꯍꯥꯟꯅ ꯇꯧꯒꯅꯤ ꯁꯨꯃꯥꯏꯅ ꯍꯥꯞꯆꯤꯟꯒꯅꯤ ꯑꯗꯨꯒꯤ ꯃꯇꯨꯡꯗ ꯁꯨꯃꯥꯏꯅ ꯇꯧꯒꯅꯤ ꯑꯗꯨꯏꯗꯣ ꯑꯩꯅ ꯉꯁꯤ ꯇꯧꯕꯗꯣ ꯍꯥꯏꯔꯛꯀꯦꯕꯀꯣ
ꯎꯝ ꯍꯥꯏꯔꯛꯑꯣ
ꯌꯦꯔꯨꯝꯁꯦ ꯍꯥꯟꯅ ꯐꯨꯠꯇꯣꯛꯑꯦ ꯐꯨꯠꯇꯣꯛꯑꯕ ꯃꯇꯨꯡꯗ ꯌꯦꯔꯨꯝ ꯑꯂꯨꯒ ꯐꯨꯠꯂꯦ ꯐꯨꯠꯂꯒ ꯃꯔꯣꯏ ꯃꯄꯥꯡ ꯀꯩꯀꯥꯗꯣ ꯃꯔꯣꯏꯗꯣ ꯈꯥꯃꯦꯟꯁꯤꯟ ꯈꯛꯇ ꯍꯥꯞꯄꯦ ꯈꯥꯃꯦꯟꯁꯤꯟꯗꯨꯁꯨ ꯃꯔꯨꯞꯗꯒꯤ ꯋꯥꯏꯕꯅꯤ ꯍꯃꯦꯁ ꯑꯅꯤ ꯑꯗꯨꯗꯨꯁꯨꯒ ꯈꯥꯃꯦꯟꯁꯦ ꯑꯅꯤ ꯇꯧꯔꯦ ꯑꯗꯣ ꯐꯥꯔꯁ ꯑꯍꯥꯟꯕꯗꯅꯦ ꯈꯥꯡꯁꯦ ꯁꯥꯍꯜꯂꯒ ꯊꯥꯎꯁꯦ ꯍꯩꯔꯒ ꯌꯦꯔꯨꯝꯁꯦ ꯇꯥꯎꯔꯦ ꯇꯥꯎꯔꯕ ꯃꯇꯨꯡꯒꯤ ꯔꯨꯝꯁꯦ ꯂꯧ ꯂꯧꯈꯠꯂꯦ ꯂꯧꯈꯠꯂꯒ ꯑꯩꯅ ꯇꯤꯜꯍꯧ ꯍꯥꯞꯆꯤꯜꯂꯦ ꯖꯤꯔꯥ ꯈꯤꯇꯪ ꯑꯃꯨꯛ ꯍꯥꯞꯆꯜꯂꯦ ꯆꯅꯝ ꯍꯥꯞꯆꯜꯂꯦ ꯑꯗꯨ ꯑꯗꯨꯒ ꯑꯣꯠꯂꯦ ꯈꯤꯇꯪ ꯑꯣꯠꯄ ꯂꯣꯏꯔꯒ ꯈꯥꯃꯦꯟ ꯁꯤꯡꯕꯤꯁꯦ ꯑꯃꯨꯛ ꯍꯥꯞꯆꯜꯂꯦ ꯑꯗꯨꯏꯗꯨꯒ ꯑꯃꯨꯛ ꯑꯣꯠꯂꯦ-ꯑꯣꯠꯂꯦ ꯑꯗꯨꯒ ꯑꯩꯒꯤ ꯃꯔꯨꯞꯁꯤꯅ ꯁꯨꯃꯥꯏꯅ ꯍꯥꯏꯌꯦ ꯃꯥꯅ ꯃꯍꯥ ꯈꯔ ꯅꯕ ꯑ ꯀꯩꯅꯣ ꯍꯥꯞꯁꯤꯅ ꯑꯗꯨꯗꯨꯒ ꯃꯥꯅ ꯑ ꯈꯥꯃꯦꯟ ꯁꯤꯡꯕꯤꯗꯣ ꯎꯝ ꯃꯨꯟꯅꯕ ꯉꯧ ꯍꯥꯏꯔꯦ ꯑꯗꯩꯗꯤ ꯑꯩꯅ ꯉꯧꯔꯦ ꯑ ꯉꯧꯔꯦ꯫ ꯃꯨꯟꯅꯕ ꯉꯧꯔꯦ ꯃꯨꯜꯂꯦ ꯍꯥꯏꯔꯛꯄ ꯀꯥꯟꯁꯤꯗ ꯑꯩꯅ ꯉꯁꯥꯏꯒꯤ ꯑꯂꯨꯒ ꯃꯍꯤ ꯈꯔ-ꯈꯔ ꯌꯥꯎꯕꯒ ꯃꯦꯠꯈꯥꯏꯕꯗꯣ ꯑꯗꯨꯏꯗꯣ ꯍꯩꯖꯜꯂꯦꯕꯀꯣ ꯑꯦ ꯍꯥꯏꯖꯤꯟꯗ꯭ꯔꯤ ꯍꯥꯏꯖꯤꯟꯗ꯭ꯔꯤꯀꯥꯟꯥꯁꯦ ꯁꯤꯁꯤꯗ ꯑ ꯉꯁꯥꯏ ꯀꯩꯅꯣꯗꫭ ꯑꯣꯏꯅ ꯍꯥꯞꯆꯜꯂꯦꯕ꯫ ꯌꯦꯔꯨꯝꯗꯣ ꯌꯦꯔꯨꯝꯗꯣ ꯍ ꯍꯥꯞꯆꯜꯂꯦ ꯑꯗꯨꯗꯨ ꯑꯃꯨꯛ ꯃꯥꯁꯨ ꯈꯔ ꯑꯗꯒꯤ ꯃꯊꯥꯛ ꯃꯊꯨ ꯁꯨꯝ ꯀꯔꯤ ꯀꯔꯥꯁꯦ ꯈꯔ ꯊꯥꯛꯆꯤꯜꯂꯦ ꯊꯥꯛꯆꯤꯜꯂꯒ ꯇꯧꯔꯦ ꯑꯗꯨꯒ ꯃꯍꯤꯗꯨ ꯑꯃꯨꯛ ꯍꯩꯖꯤꯜꯂꯦ ꯍꯩꯖꯤꯜꯂꯒ ꯁꯧꯍꯜꯂꯦ ꯑꯗꯨꯗꯨꯒ ꯍꯥꯎꯒꯔꯦ ꯍꯥꯏꯕꯗꯨꯝ꯫
ꯅꯪꯗꯤ ꯍꯦꯛꯇ ꯀꯥꯝꯊꯠꯂꯤꯗꯣ ꯀꯔꯤꯅꯣ ꯍꯥꯏꯕꯅꯤꯗ꯫
ꯀꯥꯝꯊꯠ ꯍꯥꯏꯔꯤꯁꯤꯗꯕꯨ ꯍꯥꯏꯗꯤ ꯃꯍꯥꯎ ꯃꯥꯡꯍꯜꯂꯦꯕ ꯁꯦꯡꯅ ꯍꯥꯏꯔꯒꯗꯤ꯫
ꯃꯥꯥꯅꯦ ꯑꯩ ꯀꯨꯀꯔ ꯑꯃ ꯂꯩꯔꯨꯕꯗꯒꯤ ꯍꯦꯛꯇ ꯀꯥꯞ ꯕꯒꯤ ꯀꯥꯕꯒꯤ ꯋꯥꯈꯜꯁꯤꯗ ꯇꯧꯕꯒꯤ
ꯍꯥꯏꯗꯤ ꯆꯝꯐꯨꯠꯀꯨꯝꯕ ꯈꯔ ꯐꯨꯠꯄꯗꯅ ꯆꯝꯐꯨꯠꯁꯤꯐꯧ ꯑꯍꯟ ꯈꯔꯗꯤ ꯍꯥꯏꯗꯤ ꯑꯃ ꯑꯩꯈꯣꯏꯒꯤ ꯍꯪꯒꯥꯝ ꯄꯦꯔꯛꯑꯦꯗꯣ
ꯑꯥ
ꯍꯪꯒꯥꯝ ꯄꯦꯑꯦ ꯑꯗꯣ ꯆꯝꯐꯨꯠ ꯐꯨꯠꯄꯗꯗꯤ ꯃꯣꯏꯗꯤ ꯀꯥꯝꯊꯠꯄ ꯄꯥꯝꯗꯦꯅ ꯊꯑꯣꯏꯅ ꯐꯨꯠꯂꯒ ꯆꯥꯅꯔꯤꯕꯅꯦ ꯍꯥꯏꯕ ꯑꯗꯣ ꯀꯥꯝꯊꯠꯂꯗꯤ ꯂꯣꯏꯅ ꯄꯦꯃꯟꯈ꯭ꯔꯦ ꯍꯥꯎꯃꯟꯗꯦꯅ ꯑꯗꯣ ꯑꯩꯈꯣꯏꯅ ꯀꯣꯕꯤꯒꯨꯝꯕ ꯑꯗꯨꯝ ꯍꯥꯏꯗꯤ ꯆꯝꯐꯨꯠ ꯍꯋꯥꯏꯒꯨꯝꯕꯗꯨꯗꯤ ꯍꯥꯏꯗꯤ ꯑꯥ ꯈꯔ ꯃꯨꯟꯕ ꯈꯔ ꯋꯥꯕꯅꯤꯅ ꯍꯥꯏꯅ ꯀꯥꯝꯅꯔꯒ ꯒꯖꯔꯒꯨꯝꯕꯩ ꯆꯥꯅꯕ ꯋꯥꯅꯦꯕ꯫ ꯃꯤ ꯄꯤꯔꯦꯗꯨꯗꯤ ꯀꯥꯝꯕꯁꯦ ꯕꯦꯔꯦ-ꯕꯦꯔꯦ ꯄꯠꯂꯦ ꯍꯥꯏꯅ ꯍꯥꯏ ꯍꯥꯏꯅꯗꯅ ꯐꯨꯠꯂꯒ ꯆꯥꯅꯔꯤꯕꯅꯦ ꯃꯍꯥꯎꯁꯨ ꯃꯥꯡꯉꯦꯅ꯫
ꯑꯣ ꯑꯗꯣ ꯑꯁꯦꯡꯕꯩꯗꯤ ꯑꯥ ꯁꯝꯅꯕꯅꯦꯕ ꯀꯥꯝꯃꯤꯁꯦ ꯅꯠ
ꯎꯝ ꯃꯥꯅꯦ ꯁꯝꯅꯕꯅꯦ ꯅ ꯍꯥꯎꯅꯕ ꯅꯠꯇꯦ ꯁꯝꯃꯦ ꯆꯥꯛꯀꯁꯦ ꯑꯩꯈꯣꯏꯅ ꯊꯣꯡꯕ ꯆꯐꯨꯗꯒ ꯊꯣꯡꯕ ꯍꯥꯏꯁꯦ ꯆꯐꯨ ꯁꯧꯒꯠꯂꯛꯀꯅꯤ ꯁꯧꯒꯠꯂꯒ ꯑꯃꯨꯛ ꯃꯩꯗꯣ ꯑꯃꯨꯛ ꯁꯦꯝꯃꯒ ꯂꯩꯊꯔꯒ ꯑꯃꯨꯛ ꯌꯥꯏ ꯂꯩꯗꫭꯏ ꯅꯠꯇ꯭ꯔꯣ꯫ ꯃꯇꯝ ꯆꯪꯗ꯭ꯔꫭ꯫ ꯗꫭ
ꯆꯪꯉꯤ꯫
ꯃꯇꯝꯗꯣ ꯁꯦꯐ ꯑꯣꯏꯅꯕ ꯍꯥꯏꯅ ꯍꯥꯏꯗꯤ ꯀꯥꯝꯍꯟꯕ ꯋꯥꯅꯦꯕ ꯑꯩꯈꯣꯏꯅ ꯍꯥꯏꯗꯤ ꯇꯛ ꯅꯪꯪꯅ ꯌꯦꯡꯉꯨꯅꯦ ꯆꯥꯛ ꯊꯣꯡꯎꯗ꯭ꯔꯥ ꯀꯨꯀꯔꯗ ꯐꯤꯁ ꯂꯥꯎ ꯀꯥꯝꯒ꯭ꯔꯗꯤ ꯇꯛ ꯀꯥꯝ ꯇꯛ ꯃꯨꯊꯠꯂ ꯂꯣꯏꯔꯗ꯭ꯔꯣ ꯉꯥꯛꯇꯪ ꯃꯥꯏ ꯃꯈꯨꯝꯗꫭ ꯇꯛ ꯇꯥꯕꯤꯔꯛ ꯄꯨ ꯉꯥꯏꯔ ꯆꯥꯔꯅꯤ ꯌꯦꯡꯉꯨ꯫
ꯍꯣꯏ ꯂꯣꯏꯔꯦ ꯑꯗꯨ ꯑꯥ ꯀꯨꯀꯔꯗ ꯀꯥꯝꯕ ꯆꯥꯛꯇꯤ ꯍꯥꯎꯏꯀꯣ꯫
ꯍꯥꯎꯋꯦ ꯃꯥꯅ ꯑꯃꯨꯛ ꯆꯥꯛꯇꯣ ꯀꯝ ꯆꯥꯛꯇꯣ ꯃꯥꯅꯒ ꯑꯃꯨꯛ ꯀꯩꯅꯣ ꯅꯞꯁꯤꯟꯅꯍꯟꯒ꯭ꯔꯦꯗꯅ꯫ ꯃꯥꯥꯏꯒꯤ ꯃꯥꯏ ꯃꯍꯥꯎ ꯑꯥ ꯑꯗꯨ ꯑꯗꯨꯏꯅꯦꯕ ꯑꯗꯨꯅ ꯑꯃꯨꯛ ꯑꯗꯩ ꯅꯪꯗꯤ ꯍꯦꯛꯇ ꯁꯧꯒꯔꯤ ꯊꯣꯡꯕꯗꯕꯨ ꯀꯥꯝꯊꯠꯂꯛꯄꯗꯗꯤ ꯁꯧꯒ꯭ꯔꯤ ꯊꯣꯡꯕꯗ ꯀꯥꯝꯊꯠꯂꯛꯄ ꯀꯥꯏꯅ ꯗꯨꯗꯤ ꯅꯪꯅ ꯑꯍꯥꯟꯕꯅꯤꯀꯣ ꯃꯤ ꯅꯍꯥ ꯍꯥꯏꯗꯤ ꯁꯧꯒꯔꯤ ꯑꯃ ꯁꯧꯒꯔꯤ ꯑꯩꯔꯤ ꯁꯧꯒꯔꯤ ꯍꯥꯏꯁꯤꯗꯕꯨ ꯍꯣꯏ ꯁꯧꯒꯔꯤꯁꯦ ꯁꯤꯜꯂꯦꯀꯣ ꯈꯔ ꯁꯤ ꯌꯥꯝ ꯁꯤꯟꯕ ꯈꯔ ꯌꯥꯝ ꯁꯤꯟꯕꯁꯨ ꯂꯩ ꯁꯤꯟꯗꯕꯁꯨ ꯂꯩꯗꯅ ꯑꯗꯨꯅ ꯍꯥꯏꯗꯤ ꯃꯤꯗꯨꯝ ꯁꯒꯔꯤ ꯊꯣꯡꯕꯁꯦ ꯄꯥꯝ ꯄꯥꯝꯃꯝꯗꯕ ꯃꯤ ꯃꯤꯁꯨ ꯂꯩꯌꯦꯕ ꯁꯤꯜꯂꯦ ꯀꯥꯏꯅ ꯆꯥꯅꯤꯡꯗꯕꯁꯨ ꯑꯩꯈꯣꯗꯤ ꯁꯧꯒ꯭ꯔꯤꯗꯣ ꯃꯌꯥꯝ ꯊꯥꯛꯑꯗꯤ ꯁꯤꯜꯂꯦ ꯃꯅꯥ ꯑꯃꯅꯤꯈꯛ ꯍꯥꯏꯗꯤ ꯆꯥꯡ ꯍꯤꯟꯖꯥꯡꯒꯤ ꯃꯍꯤꯗꯨꯒ ꯁꯧꯒ꯭ꯔꯤꯗꯨꯒꯤ ꯃꯍꯤꯗꯨꯒ ꯌꯦꯡꯉꯒ ꯍꯥꯏꯇꯥꯔꯦꯅꯦꯀꫭ ꯍꯥꯞꯇꯣꯏꯅꯦꯕ ꯑꯗꯨꯗꯁꯨ ꯑꯩꯈꯣꯏꯅ ꯍꯤꯟꯖꯥꯡ ꯈꯇꯪ ꯊꯣꯡꯕꯗ ꯁꯧꯒ꯭ꯔꯤꯗꯨ ꯇꯞꯇꯥꯏ ꯍꯥꯞꯆꯤꯜꯂꯨꯔꯗꯤ ꯁꯤꯟꯃꯟꯗꯅ ꯆꯥꯕꯃꯨꯛ ꯌꯥꯔꯣꯏꯗ꯭ꯔꯤꯅꯦꯕ
ꯍꯣꯏ ꯆꯨꯝꯃꯦ ꯑꯗꯨꯅ ꯁꯧꯒ꯭ꯔꯤꯗꯣ ꯑꯩꯅ ꯅꯍꯥꯟ ꯀꯣꯟꯅ ꯑꯃꯨꯛ ꯇꯧꯕ ꯀꯥꯟꯗꯗꯤ ꯀꯥꯝꯍꯟꯗ꯭ꯔꯦꯕꯀꯣ ꯀꯥꯝꯍꯟꯗꯕꯤꯗ ꯍꯥꯟꯅ ꯈꯩꯗꯣ ꯁꯧꯍꯜꯂꯦ ꯍꯥꯞꯀꯗꯕ ꯃꯈꯩꯗꯨ ꯄꯨꯂꯞ ꯑꯗꯨꯒ ꯁꯧꯔꯦ ꯁꯧꯔꯦ ꯁꯧꯔꯦ ꯁꯧꯔꯦ ꯁꯧꯔꯦ ꯃꯌꯥꯝ ꯁꯧꯔꯦ ꯍꯥꯏꯔ ꯀꯥꯟꯁꯤꯗ ꯀꯣꯟꯅ ꯁꯧꯒ꯭ꯔꯤꯗꯣ ꯍꯥꯞꯆꯤꯜꯂꯦ ꯑꯗꯨꯒ ꯊꯨꯝ ꯊꯥꯛꯆꯜꯂꯒ ꯑꯗꯨꯝ ꯃꯁꯥꯗꯤ ꯑꯗꯨꯃꯥꯏꯅ ꯇꯧꯀꯥꯟꯗꯗꯤ ꯍꯥꯎꯋꯦꯕ ꯀꯥꯡꯉꯩ ꯑꯝꯒ ꯇꯧꯔꯀꯥꯟꯗ ꯑꯗꯨꯗꯨꯒꯅꯦ ꯁꯧ ꯑꯧ ꯀꯥꯝꯕ ꯗꯩꯗꯤꯅꯦ ꯀꯥꯝꯗꯕꯗꯨꯅ ꯍꯥꯎꯕ ꯍꯦꯜꯂꯝ ꯃꯦ ꯑꯩꯒꯤ ꯃꯔꯨꯨꯞꯁꯦ ꯃꯥ ꯇꯧꯕ ꯎꯕꯗꯒꯤ ꯑꯩꯅ ꯇꯧꯕꯅꯦꯕ ꯑꯗꯨ ꯑꯩꯈꯣꯏ ꯌꯨꯝꯗ ꯊꯣꯡꯀꯥꯟꯗ ꯑꯗꯨꯅꯦ ꯑꯗꯨꯝ ꯀꯥ ꯑꯈꫭ ꯑꯩꯈꯣꯏ ꯃꯥꯅ ꯇꯧꯕꯗꯣ ꯀꯥꯝꯃꯒ ꯊꯣꯡꯕꯁꯨ ꯌꯥꯎꯋꯦ ꯀꯥꯝꯗꯅ ꯊꯣꯡꯕꯁꯨ ꯌꯥꯎꯋꯦꯕꯀꯣ ꯑꯗꯨ ꯈꫭꯏꯃꯥꯅ ꯇꯧꯕꯩ ꯀꯥꯝꯕꯗꯨ ꯑꯗꯨꯝ ꯍꯥꯎ ꯃꯣꯏ ꯀꯌꯥꯔ ꯇꯧꯋꯦ ꯍꯥꯏꯕ ꯑꯗꯨ ꯃꯣꯏ ꯍꯩꯕꯤꯔꯥ ꯈꯪꯗꯦ ꯀꯥꯏ ꯇꯧꯋꯤ ꯑꯣ ꯑꯗꯨꯍ ꯗꯤ ꯃꯥ ꯊꯣꯡꯕꯗꯣ ꯀꯥꯝꯗꯕꯤ ꯊꯣꯡꯕ ꯃꯥꯜꯂꯦ ꯑꯗꯣ ꯈꯪꯗꯦ ꯑꯗꯨꯃꯥꯏꯅ ꯇꯧꯋꯤ ꯑꯗꯨꯏꯗꯨꯅ ꯑꯩꯗꯤ ꯑ ꯁꯧꯒꯔꯤ ꯊꯣꯡꯕꯁꯦ ꯈꯔꯁꯨ ꯄꯥꯝꯃꯦꯕ ꯑꯗꯨꯗꯨꯅ ꯑꯗꯨꯝ ꯆꯥꯔꯁꯦ ꯁꯦ ꯀꯥꯃ ꯀꯥꯝꯃꯒ ꯑꯗꯨꯝ ꯌꯨꯝꯗꯗꯤ ꯀꯌꯥꯔꯛ ꯀꯥꯝꯍꯟꯗꯣꯏꯅꯣ ꯃꯆꯥꯡꯗꯨꯁꯨ ꯈꯪ ꯈꯪꯗꯦ ꯑꯗꯨ ꯌꯥꯝꯗꯤ ꯀꯥꯝꯍꯟꯗꯦꯕꯀꯣ ꯁꯧꯒ꯭ꯔꯤ ꯊꯣꯡꯕꯗ ꯀ ꯑꯗꯣ ꯑꯩꯅ ꯃꯈꯟ ꯃꯈꯟꯗꯤ ꯊꯣꯡꯉꯦ ꯑꯂꯨ ꯊꯥꯛꯑꯒ ꯊꯣꯡꯕꯁꯨ ꯌꯥꯎꯋꯦ ꯊꯥꯛꯇꯕꯤ ꯊꯣꯡꯕꯁꯨ ꯌꯥꯎꯋꯦ ꯑꯗꯨꯏꯗꯨꯒ ꯀꯥꯝꯕꯁꯨ ꯌꯥꯎꯋꯦ ꯑꯗꯣ ꯀꯥꯝꯗꯕꯤ ꯊꯣꯡꯕꯗꯤ ꯑꯩ ꯁꯤꯗ ꯂꯥꯛꯄꯅ ꯊꯣꯡꯕꯁꯤꯅ ꯑꯍꯥꯟꯕꯅꯦꯕ ꯑꯩꯈꯣꯏ ꯃꯥꯅ ꯊꯣꯡꯕ ꯕꯨꯗꯤ ꯀꯥꯝꯗꯕꯤꯗ ꯑ ꯀꯩꯅꯣ ꯀꯩ ꯈꯔ ꯁꯧꯍꯜꯂꯒ ꯑꯣꯏꯅ ꯊꯣꯡꯕꯗꯨꯕꯨꯗꯤ ꯆꯥꯔꯦ ꯑꯗꯣ ꯑꯩꯅꯗꯤ ꯀꯥꯝꯗꯕꯤꯗꯗꯤ ꯑꯝꯇ ꯊꯣꯡꯖꯔꯛꯇ꯭ꯔꯤꯕ ꯌꯨꯝꯗꯗꯤ ꯑꯗꯨꯃꯥꯏꯅ ꯇꯧꯋꯦ ꯍꯣꯏ ꯑꯗꯨ ꯊꯝꯃꯒꯦ
ꯍꯣꯏ ꯍꯣꯏ ꯊꯝꯃꯣ ꯊꯝꯃ
ꯑꯩ ꯀꯣꯟꯅ ꯍꯥꯏꯔꯛꯑꯒꯦ
ꯍꯣꯍꯣꯢ ꯀꯣꯟꯅ ꯍꯥꯏꯔꯛꯑꯣ ꯊꯝꯃꯣ ꯊꯝꯃꯣ ꯑꯣ